ꯑꯣ ꯇꯥꯕ꯭ꯔꯣ
ꯑꯣ ꯇꯥꯏꯑꯦ
ꯅꯪ ꯈꯣꯟ ꯅꯨꯡꯉꯥꯏꯔꯤ ꯅꯪ ꯈꯣꯟ ꯇꯥꯕꯗ ꯌꯥꯝ ꯅꯨꯡꯁꯤꯌꯦ
ꯍꯩꯁ ꯍꯧꯖꯤꯛꯇ ꯇꯥꯔꯒ ꯀꯔꯤꯅꯣꯅꯦ
ꯅꯪꯒꯤ ꯈꯣꯟꯁꯦ ꯌꯥꯝ ꯀꯩ ꯍꯥꯏꯁꯤꯔ ꯅꯨꯡꯁꯤ ꯍꯥꯏꯕꯅꯤꯗ ꯈꯟꯁꯦ ꯑ ꯇꯁꯦꯡꯅꯤ ꯍꯥꯏꯕꯅꯤ
ꯁꯦ
ꯍꯧꯖꯤꯛꯇꯤ ꯁꯨꯃꯥꯏ ꯂꯩꯗ
ꯀꯩ ꯃꯊꯦꯜ ꯆꯥꯔꯕꯣ ꯉꯁꯤꯒꯤꯗꯤ
ꯉꯁꯤꯒꯤꯗꯤ ꯆꯥꯛ ꯆꯥꯗ꯭ꯔꯤꯗ ꯑꯩꯗꯤ
ꯄꯨꯡ ꯑꯅꯤ ꯍꯦꯟꯂꯦ ꯀꯔꯤꯅꯣ ꯍꯧꯖꯤꯛ ꯐꯧ ꯆꯥꯛ ꯆꯥꯗꯤꯁꯤ
ꯑꯌꯨꯛꯀꯤ ꯉꯁꯤ ꯆꯥꯛ ꯆꯥꯔꯦ
ꯅꯠ ꯑꯗꯨꯅꯦ ꯍꯥꯏꯁꯦ
ꯉꯁꯤ ꯑꯌꯨꯛ ꯑꯩ ꯆꯥꯒ ꯊꯛꯄꯀꯣ ꯑꯗꯨ ꯂꯥꯝꯗꯦꯕ ꯈꯪꯗꯦ ꯀꯔꯤꯒꯤꯅꯣ
ꯑꯣ
ꯑꯗꯨꯒꯤ ꯆꯥꯗꯦꯕ ꯀꯔꯤ ꯀꯔꯤ ꯇꯧꯔꯤꯒꯦ ꯅꯪꯗꯤ ꯍꯣꯏ
ꯁꯣ ꯂꯦꯞ ꯂꯦꯞ ꯑꯂꯦꯞꯄꯒ ꯂꯩꯔꯦꯅꯦ ꯂꯦꯞꯄ ꯋꯥꯔꯗꯤ ꯑꯗꯨꯝ ꯐꯝꯕ ꯐꯝꯕ ꯋꯥꯔꯦ ꯑꯗꯨꯝ ꯂꯦꯞꯄ ꯏꯁꯩ ꯇꯥꯔꯒ ꯑꯗꯨꯝ ꯃꯇꯝ ꯂꯦꯜꯂꯤ
ꯌꯨꯝꯗ ꯂꯩꯕ꯭ꯔꯥ ꯑꯗꯨꯒ ꯊꯕꯛ ꯇꯧꯕ ꯃꯐꯝꯗ ꯑꯗꯨ ꯀ꯭ꯔꯤ ꯀ꯭ꯔꯤ ꯅꯪꯗꯤ ꯕꯖꯥꯔꯗ ꯑꯣ ꯗꯨꯀꯥꯟꯒꯨꯝꯕ ꯐꯝꯕ꯭ꯔꯥ ꯑꯗꯨꯒ
ꯐꯝꯗꯦꯗ ꯇꯣꯏꯕ ꯆꯠꯂꯦ
ꯑꯁ ꯅꯨꯡꯉꯥꯏꯅꯦ ꯑꯗꯨꯗꯤ ꯀꯣꯏꯕ ꯆꯠꯕ ꯃꯇꯝ ꯂꯩꯔꯗꯤ ꯌꯥꯝ ꯅꯨꯡꯉꯥꯏꯒꯅꯤꯍꯦ ꯅꯪꯗꯤ ꯀ꯭ꯂꯥꯁ ꯀꯨꯝ ꯀꯔꯤ ꯍꯣꯏ ꯆꯠꯂꯤ ꯍꯥꯏꯕꯗꯤ ꯅꯨꯡꯁꯥ ꯁꯥꯃꯟꯕꯀꯣ ꯏꯚꯤꯅꯤꯡꯒꯨꯝꯕꯗꯤ ꯆꯠꯂꯦꯕꯀꯣ ꯍꯥꯏꯕꯗꯤ ꯅꯨꯡꯁꯥ ꯑꯃꯨꯛꯀ ꯆꯠꯈ꯭ꯔꯦ ꯑꯗꯨꯒ ꯏꯁ ꯑ ꯏꯚꯤꯅꯤꯡꯒꯨꯝꯕꯗꯩ ꯏꯡꯉꯦꯕ ꯂꯩ ꯐꯝꯅꯗꯤ ꯑꯗꯨ
ꯅꯨꯃꯤꯗꯥꯡꯗꯗꯤ ꯀꯣꯏꯕ ꯆꯠ ꯀꯣꯏꯕ ꯈꯣꯠꯄ ꯅꯨꯡꯉꯥꯏꯕꯅꯦ ꯅꯨꯡꯁꯤꯠꯀ ꯔꯤ ꯔꯤ ꯁꯤꯠꯂꯒ
ꯌꯥꯝ ꯂꯥꯞꯅ ꯆꯠꯄ ꯉ ꯌꯥꯗꯕꯀꯣ ꯅꯨꯡꯗꯥꯡꯗꯗꯤ
ꯑꯥ
ꯑꯣ ꯀꯣꯏꯅ ꯆꯠꯑꯗꯤ ꯑꯃꯨꯛꯀ ꯌꯨꯝꯗ ꯍꯜꯂꯛꯄ ꯌꯥꯔꯕ ꯑꯈꯣꯏ ꯒꯦꯠꯇ ꯑꯃꯨꯛꯀ ꯊꯣꯡ ꯂꯣꯟꯂꯅꯦꯕꯀꯣ ꯑꯗꯨꯒꯤ ꯃꯔꯝꯒꯤꯅꯤ ꯍꯣꯏ ꯍꯣꯏ
ꯑꯣ ꯑꯣ ꯄꯨꯡ ꯀꯌꯥꯗ ꯂꯣꯟꯕ ꯑꯩꯈꯣꯏꯁꯨ ꯑꯗꯨꯃꯥꯏ ꯇꯧꯋꯦ
ꯑꯄꯥꯔꯠꯃꯦꯟꯗ ꯂꯩꯌꯦꯕꯀꯣ ꯑꯗꯨ ꯑꯄꯥꯝ ꯑꯈꯣꯏꯒꯤ ꯑꯄꯥꯔꯠꯃꯦꯟꯒꯤ ꯕꯤꯜꯗꯤꯡꯒꯤ ꯒꯦꯠꯇꯨ
ꯑꯧ
ꯄꯨꯡ ꯄꯨꯡ ꯃꯄꯥꯟꯒꯨꯝꯕꯗ ꯑꯈꯣꯏꯅ ꯑꯥ ꯒꯦꯠꯗꯣ ꯑꯃꯛꯀꯥ ꯂꯣꯟꯂꯦꯕꯀꯣ ꯑꯗꯨꯒꯤ
ꯅꯤꯄꯟꯗꯥ
ꯍꯣꯏ
ꯑꯣ ꯑꯩꯈꯣꯏꯅ ꯃꯥꯄꯜ ꯃꯈꯥꯏꯗ ꯃꯥꯄꯜ ꯃꯈꯥꯏ ꯃꯥꯄꯜ ꯑꯗꯨꯋꯥꯏꯗ ꯂꯣꯟꯕ
ꯑꯗꯨꯕꯨꯅꯤ ꯑꯗꯨꯗꯤ ꯅꯪ ꯂꯥꯂꯤꯛ ꯇꯝꯕ ꯑꯗꯨꯋꯥꯏ ꯂꯩꯔꯝꯒꯥꯅꯤꯀꯣ
ꯑꯁ ꯀꯣꯔꯁꯄꯣꯟꯗꯦꯟ ꯈꯛꯇꯪ ꯊꯝꯕꯅꯦ ꯑꯩꯗꯤ
ꯀꯣꯔꯦꯖ ꯄꯣꯟꯗꯦꯟꯅ ꯐꯥꯏꯗ ꯑꯩ ꯈꯥꯟꯒꯥꯅꯤ ꯀꯣꯔꯦꯖ ꯄꯣꯟꯗꯦꯟꯅ ꯐꯥꯏ ꯀꯣꯂꯦꯖ ꯄꯣꯟꯗꯦꯟ ꯇꯧꯔꯒꯥ ꯑꯃꯨꯛꯀꯥ ꯊꯕꯛ ꯇꯧꯔꯒ ꯑꯗꯨꯅꯤ ꯐꯥꯕꯁꯦ ꯇꯥꯁꯦꯡꯅ ꯍꯥꯏꯕꯅꯤ ꯀꯣꯔꯦꯁꯄꯣꯟꯗꯦꯟ ꯇꯧꯔꯒ ꯍꯥꯏꯕꯗꯤ ꯔꯤꯒꯨꯂꯔꯒꯨꯝꯕ ꯆꯠꯂꯒꯥ ꯀꯣ ꯆꯠꯂꯒꯥ ꯑꯈꯣꯏꯒꯤ ꯀꯣꯛꯇꯥ ꯀꯩ ꯍꯥꯏꯗ ꯅꯣꯂꯦꯖꯀꯨꯝꯕ ꯂꯩꯔꯥꯗꯤ ꯀꯣꯔꯦꯁꯄꯣꯟꯗꯦꯟꯗꯣ ꯆꯠꯂꯒꯥ ꯀꯩ ꯍꯥꯏꯁꯤꯔꯥ ꯐꯖꯅ ꯇꯝꯂꯒꯥ ꯇꯥꯎꯕꯗꯣ ꯑꯗꯨꯒꯤꯅꯤ ꯌꯥꯝꯅ
ꯃꯤ ꯑꯣꯏꯒꯦ ꯃꯤ ꯑꯣꯏꯒꯦ ꯈꯜꯂꯗꯤ ꯑꯁ ꯀꯣꯔꯦꯁꯄꯣꯟꯗꯤꯡ ꯊꯝꯕ ꯌꯥꯗꯦ
ꯀꯣꯔꯦꯁꯄꯣꯟꯗꯦꯟꯁꯨ
ꯍꯥꯏꯕꯗꯤ ꯑꯩ ꯍꯥꯏꯕꯗꯤ ꯑꯦꯛꯖꯥꯝ ꯑꯆꯧ ꯑꯆꯧꯕ ꯊꯥꯕ ꯂꯩꯗꯅ
ꯍꯣꯏ ꯑꯗꯨꯗꯣ ꯆꯨꯝꯃꯦ ꯑꯗꯨ ꯑꯗꯨꯕꯨ ꯀꯩꯁꯨ ꯀꯥꯏꯗꯦ ꯀꯣꯔꯦꯁ
ꯍꯣꯏ ꯀꯣꯔꯦꯁꯄꯣꯟꯗꯦꯟ ꯑꯃꯨꯛꯒꯥ ꯑꯦꯛꯖꯥꯝ ꯑꯗꯨꯝ ꯑꯐ ꯑꯐꯕ ꯊꯥꯕꯁꯨ ꯂꯩꯌꯦꯕꯀꯣ
ꯍꯣꯏ ꯀꯣꯔꯦꯁꯄꯣꯟꯗꯦꯟ ꯇꯝꯃꯒꯥ ꯗꯣꯛꯇ꯭ꯔꯦꯒꯨꯝꯕꯅ ꯆꯝ ꯇꯝꯕ ꯌꯥꯏꯑꯕ ꯍꯧꯖꯤꯛ ꯀꯥꯟꯁꯦ ꯃꯈꯣꯏꯅ ꯑꯣꯞꯁꯟ ꯄꯤꯔꯤꯕ ꯑꯗꯨꯒꯤꯅꯤ ꯅꯪ ꯆꯍꯤ ꯀꯌꯥꯒꯨꯝꯕ ꯁꯨꯔꯒꯦ ꯅꯪꯒꯤ ꯈꯣꯟ ꯇꯥꯕ ꯆꯍꯤꯁꯦ
ꯅꯪ ꯍꯥꯏꯔꯣꯅꯦ ꯆꯨꯝꯕ꯭ꯔꯥ ꯌꯦꯡꯒꯦ
ꯅꯪꯒꯤ ꯈꯣꯟ ꯇꯥꯕ ꯃꯇꯝꯗꯥ ꯇꯨꯡꯅꯤꯐꯥꯗ ꯁꯨꯔꯣꯏ ꯅꯪꯁꯦ ꯈꯪꯉꯦ
ꯁꯨꯗꯦ ꯁꯨꯗꯦ
ꯑꯩꯇꯤꯟꯒꯥ ꯇ꯭ꯋꯦꯟ ꯇꯤ ꯇꯨ ꯒꯨꯝꯕ ꯗꯥ ꯂꯥꯛꯄ ꯃꯥꯜꯂꯦꯀꯣ
ꯇ꯭ꯋꯤꯡ ꯆꯨꯝꯗꯧꯔꯦ ꯆꯨꯝꯗꯧꯔꯦ
ꯑꯥ ꯑꯗꯨꯅꯦꯕ ꯑꯩꯕꯨ ꯏꯕꯨꯡꯉꯣ ꯀꯧꯋꯣ ꯑꯗꯨꯗꯤ
ꯏꯕꯨꯡꯉꯣ
ꯐꯥꯒꯤꯅꯤ ꯐꯥꯒꯤ
ꯅꯥꯏꯟ ꯇ꯭ꯋꯦꯟꯇꯤ ꯐꯥꯏꯚ ꯍꯦꯜꯂꯦ
ꯅꯠꯇꯦ ꯑꯥꯏꯍꯦ ꯇꯨꯅꯤ ꯐꯥꯏꯚꯅꯤ
ꯇ꯭ꯋꯦꯟꯇꯤ ꯐꯥꯏꯚ ꯇ꯭ꯋꯦꯟꯇꯤ ꯐꯥꯏꯚꯅꯦ
ꯍꯣꯏ ꯇꯨꯅꯤ ꯇꯨꯅꯤ ꯁꯤꯁꯔꯥꯅꯦꯃꯦ ꯅꯠꯇꯦ ꯇꯨꯅꯤ ꯁꯤꯁ ꯍꯣꯏ ꯆꯨꯝꯃꯦ ꯆꯨꯝꯃꯦ ꯇꯨꯅꯤ ꯁꯤꯁ ꯀꯣ
ꯑꯣ
ꯐꯦꯕꯋꯥꯔꯤꯗ ꯑꯩꯒꯤ ꯕꯥꯔꯗꯦ ꯑꯣꯏꯕꯀꯣ ꯑꯗꯨ ꯇ꯭ꯋꯦꯟꯇꯤ ꯁꯤꯛꯁꯅꯦ
ꯑꯣ ꯑꯩꯅꯦ ꯁꯦꯞꯇꯦꯝꯕꯔ ꯑꯣꯏꯕ
ꯂꯥꯛꯗꯧꯔꯦꯍꯦ ꯖꯨꯂꯥꯏ ꯑꯣꯒꯁ ꯁꯦꯞꯇꯦꯝꯕꯔ ꯊꯥ ꯑꯅꯤ ꯋꯥꯠꯂꯤ ꯊꯥ ꯑꯅꯤ ꯋꯥꯠꯂꯤ ꯐꯖꯅ ꯅꯨꯡꯉꯥꯏꯍꯧꯔꯣ ꯅꯪꯒꯤ ꯕꯥꯔꯗꯦꯗ
ꯑꯁ ꯕꯔꯗꯦꯒ ꯐꯖꯅ ꯇꯧꯗꯦꯗ ꯑꯩꯈꯣꯏꯗꯤ
ꯅꯨꯡꯉꯥꯏꯅ ꯇꯧꯔꯣ ꯍꯥꯏꯕꯗꯤ
ꯍꯟꯗꯛꯇꯤ ꯈꯪꯗꯦ ꯑ ꯎꯝ
ꯍꯥꯏꯕꯗꯤ ꯕꯥꯔꯗꯦꯁꯤ ꯅꯨꯃꯤ ꯈꯛꯇ
ꯍꯣꯏ ꯕ꯭ꯔꯥꯠꯗꯦꯖꯦ ꯁꯦꯝꯗꯦ ꯇꯧ ꯇꯧꯒꯗꯕꯅꯤ ꯃꯤꯑꯣꯏꯕꯒꯤ ꯄꯨꯟꯁꯤꯗꯤ ꯇꯝꯕ ꯉꯝꯗꯦꯗꯅ ꯑꯗꯨꯒꯤ
ꯍꯣꯏ ꯍꯣꯏ ꯃꯥ ꯑꯗꯨ ꯃꯤꯑꯣꯏꯕ ꯄꯨꯟꯁꯤ ꯇꯝꯕ ꯉꯝꯗꯦ ꯑꯗꯨꯒ ꯍꯥꯏꯕꯗꯤ ꯃꯤ ꯂꯣꯏꯅꯃꯛꯁꯦ ꯑꯩꯈꯣꯏꯒꯤ ꯕꯔꯗꯦꯁꯨ ꯁꯦꯂꯦꯕ꯭ꯔꯦꯠ ꯇꯧꯕ ꯉꯝꯗꯦꯕꯀꯣ ꯈꯔ ꯈꯔ ꯑꯩꯈꯣꯏꯅ ꯊꯕꯛ ꯇꯧꯕ ꯑꯗꯨꯒ
ꯕꯔꯗꯦꯁꯤ ꯃꯤ ꯑ ꯀꯩ ꯍꯥꯏꯅꯤ ꯏꯃꯨꯡ ꯃꯅꯨꯡ ꯂꯣꯏ ꯄꯨꯜꯂꯒ ꯕꯥꯔꯗꯦ ꯇꯧꯕꯗꯤ ꯅꯨꯡꯉꯥꯏꯗꯅ ꯑꯗꯨ ꯅꯠꯇ꯭ꯔꯗꯤ ꯂꯣꯏ ꯏꯃꯥ ꯍꯣꯏꯅ ꯈꯨꯟꯗ ꯂꯩꯔꯦ ꯏꯆꯤꯜ ꯏꯅꯥꯎ ꯂꯣꯏ ꯃꯐꯝ ꯃꯐꯝ ꯇꯣꯡꯉꯥꯜꯂꯦꯕ ꯑꯗꯨꯒꯤ ꯇꯧꯕꯁꯨ ꯅꯨꯡꯉꯥꯏꯇꯦ
ꯑꯗꯨꯅꯦ ꯑꯗꯨꯖꯨ ꯆꯨꯝꯃꯤ ꯍꯣꯏ ꯏꯊꯟꯗ ꯒꯨꯝꯕ ꯕꯥꯔꯗꯦ ꯇꯧꯕꯗꯤꯀꯣ ꯇꯜꯂꯦꯕ
ꯥ ꯏꯃꯥꯟꯅꯕꯤ ꯈꯣꯏꯒ ꯑꯩꯈꯣꯏꯒꯤ ꯃꯔꯨꯞꯈꯣꯏꯒ ꯕꯥꯔꯗꯦ ꯇꯧꯕ ꯑꯗꯨꯁꯨ ꯅꯨꯡꯉꯥꯏꯕ ꯑꯗꯨ ꯑꯣꯏ ꯑꯗꯨꯅ ꯃꯈꯜ ꯑꯃꯒꯤ ꯅꯨꯡꯉꯥꯏꯕ ꯑꯣꯏꯔꯦꯗꯅ
ꯍꯣꯏ ꯍꯣꯏ ꯆꯨꯝꯃꯦ ꯑꯗꯨꯕꯨ ꯈꯪꯗ꯭ꯔꯤꯗ ꯑꯩꯁꯨ ꯇꯧꯗ꯭ꯔꯤ ꯍꯧꯖꯤꯛ ꯐꯥꯎ ꯇꯧꯅꯤꯡꯗꯕꯀꯣ ꯍꯥꯏꯕꯗꯤ ꯑ ꯀꯩ ꯍꯥꯏꯁꯤꯔꯥ ꯇꯧꯅꯤꯡꯗꯦ ꯍꯥꯏꯕ ꯃꯔꯝꯗꯤ ꯑ ꯑꯩꯒꯤ ꯏꯃꯥꯟꯅꯕꯁꯤꯡꯁꯨ ꯃꯈꯣꯏꯅ ꯔꯤꯍꯁꯗ ꯇꯧꯗꯦ ꯍꯥꯏꯕꯀꯣ
ꯎꯝ
ꯃꯈꯣꯏꯁꯨ ꯇꯧꯅꯤꯡꯗꯦ ꯑꯗꯨꯒ ꯇꯧꯅꯤꯡꯗꯦ ꯍꯥꯏꯕ ꯑꯗꯨ ꯏꯊꯟꯗꯒꯨꯝꯕ ꯑꯩꯒꯤ ꯕꯥꯔꯗꯦꯒꯨꯝꯕꯗ ꯇꯧꯔꯒ ꯃꯈꯣꯏꯅ ꯂꯥꯛꯑꯣ ꯑꯗꯨꯗ ꯍꯥꯏꯔꯗꯤ ꯃꯈꯣꯏꯁꯨ ꯈꯔ ꯈꯔ ꯇꯟꯕꯀꯣ ꯑꯗꯨꯒꯤꯗꯃꯛ ꯑꯗꯨ ꯕꯥꯔꯗꯦꯖꯤ ꯇꯧꯗꯕ ꯑꯗꯨꯒꯤ ꯅꯪꯒꯤ ꯈꯣꯟ ꯇꯥꯂ ꯅꯪꯗꯤ ꯍꯣꯏ ꯍꯥꯏꯌꯨ
ꯍꯥꯏꯔꯣ
ꯍꯥꯏꯔꯣ ꯍꯥꯏꯔꯣ ꯅꯪ
ꯑꯩ ꯑꯃꯨꯛꯀ ꯍꯥꯏꯒꯦ ꯅꯪ ꯑꯃꯨꯛꯀ ꯍꯥꯏꯔꯣ ꯅꯪꯅ ꯍꯥꯟꯅ ꯍꯥꯏꯌꯨ
ꯌꯥꯔꯦ ꯑꯩ ꯍꯥꯏꯗꯔꯁꯨ ꯌꯥꯕꯅꯤ
ꯑꯃꯨꯛ ꯀꯥꯎꯈ꯭ꯔꯦ ꯀꯩꯅꯣ ꯍꯥꯏꯗꯧꯕ ꯍꯥꯏꯕꯗꯣ ꯈꯔ ꯑꯣ ꯅꯪ ꯀꯁꯦ ꯅꯪꯒꯤ ꯈꯣꯟ ꯇꯥꯕꯗ ꯅꯪꯁꯦ ꯑꯦꯛꯇꯤꯡ ꯏꯁꯩ ꯌꯥꯝ ꯁꯛꯄ ꯍꯥꯏꯒꯅꯤ
ꯅꯍꯥꯁꯨ ꯅꯍꯥꯁꯨ ꯀꯅꯥꯅꯣꯃ ꯑꯗꯨꯃꯥꯏ ꯍꯥꯏꯌꯦ
ꯐꯥꯒꯤ ꯅꯠꯇꯦ
ꯃꯥ ꯀꯩ ꯍꯥꯏ ꯃꯥ ꯀꯩ ꯍꯥꯏ ꯈꯪꯕ꯭ꯔꯥ ꯃꯥꯅ ꯅꯪꯁꯦ ꯏꯁꯩ ꯁꯛꯄ ꯍꯩ ꯅꯠꯇꯦ ꯏꯁꯩ ꯏꯁꯩ ꯁꯛꯄ ꯎꯝ ꯍꯩꯔꯝꯅꯦ ꯍꯥꯏꯕꯗꯣ ꯃꯥꯅꯦ ꯏꯁꯤꯡ ꯊꯛꯄ ꯍꯩꯔꯝꯅꯤ ꯍꯥꯏꯕ ꯋꯥꯅꯦ
ꯑ
ꯏꯁꯩ ꯍꯥꯏꯕ ꯃꯍꯨꯠꯇ ꯏꯁꯤꯡ ꯏꯁꯤꯡ ꯊꯛꯄ ꯐꯖꯅꯤ ꯍꯥꯏꯔ ꯑꯩ ꯀꯔꯤꯅꯣ ꯏꯁꯤꯡ ꯊꯛꯄ ꯐꯖꯅꯤ ꯍꯥꯏꯕ ꯃꯥꯅ ꯑꯃꯨꯛ ꯃꯥ ꯍꯥꯏꯗꯣꯛꯄ ꯉꯝꯅꯕꯗꯣ ꯃꯆꯤꯟꯅꯗꯤ ꯂꯩꯕꯗꯣ ꯍꯥꯏꯗꯣꯛꯄ ꯉꯝꯅꯕꯗꯣ ꯏꯁꯩ ꯍꯥꯏꯔ ꯅꯪꯒꯤ ꯏꯁꯩ ꯍꯥꯏꯔ ꯍꯥꯏ ꯍꯥꯏꯕꯗ ꯃꯥꯅ ꯍꯣꯏ ꯍꯣꯏ ꯏꯁꯩ ꯍꯥꯏꯕꯅꯤ ꯍꯥꯏꯕ ꯃꯥꯅ
ꯑꯗꯨꯒꯤꯅꯤ ꯑꯗꯨꯒꯤꯅꯤ ꯑꯩꯈꯣꯏꯒꯤ ꯆꯟꯗꯗꯤ ꯂꯩꯕꯀꯣ ꯑꯩꯈꯣꯏꯅ ꯍꯥꯏꯒꯗꯕ ꯑꯗꯨꯕꯨ ꯍꯥꯏ ꯊꯣꯛꯄ ꯉꯝꯗꯕ ꯑꯗꯨꯒꯤꯅꯦꯕ ꯃꯔꯝ ꯑꯣꯏꯕꯁ ꯑꯗꯨꯒꯤꯅꯦ ꯑꯗꯨꯅꯤ ꯑꯗꯣꯅꯦꯗ ꯍꯥꯏꯌꯦ ꯅꯪꯒꯤ ꯅꯪꯕꯨ ꯋꯥꯔꯤ ꯇꯧꯕꯁꯦ ꯌꯥꯝ ꯐꯥꯏꯌꯦꯕ ꯅꯨꯡꯁꯤꯌꯦ ꯍꯥꯏꯕꯗꯤ ꯅꯨꯡꯁꯤꯌꯦ ꯍꯥꯏꯕꯗꯤ ꯋꯥꯔꯤ ꯁꯥꯕ ꯑꯗꯨꯒ ꯃꯤ ꯑꯇꯣꯞꯄꯒ ꯋꯥꯔꯤ ꯁꯥꯔꯒ ꯑꯗꯨꯒ ꯇꯧꯕꯀꯣ
ꯑꯥ
ꯅꯨꯡꯁꯤ ꯍꯥꯏꯕ ꯍꯥꯏꯕꯗꯤ ꯑꯥ ꯅꯨ ꯄꯥ ꯅꯨꯄꯤ ꯅꯨꯡꯁꯤꯕ ꯑꯗꯨ ꯅꯠꯇꯕ ꯀꯣ
ꯑꯥ ꯈꯪꯉꯦ ꯈꯪꯉꯦ ꯑꯗꯨ ꯑꯩꯗꯤ ꯏꯁꯩ ꯁꯛꯄ ꯍꯩꯇꯦꯗ ꯌꯨꯝꯗ ꯀꯣꯏꯂꯥꯎ ꯂꯥꯎꯔꯒ ꯁꯛꯄ ꯑꯗꯨꯗꯤ ꯃꯄꯥꯟ ꯊꯣꯛꯂꯒ ꯃꯄꯥꯟ ꯊꯣꯛꯂꯒ ꯁꯛꯄꯗꯤ ꯍꯩꯇꯦꯕ
ꯍꯩꯒꯅꯤ ꯍꯩꯒꯅꯤ ꯅꯪꯅ ꯍꯩꯗꯦ ꯍꯥꯏꯕ ꯋꯥꯅꯤ
ꯇꯁꯦꯡꯕꯅꯦ ꯑꯩ ꯍꯥꯏꯗꯤ ꯌꯨꯝꯗ ꯄꯨꯡꯁꯛ ꯁꯛꯄꯕꯨꯗꯤ ꯌꯥꯏꯕ
ꯑꯗꯨꯁꯨ ꯏꯁꯩꯅꯤ ꯀꯩꯅꯣ ꯌꯨꯝꯗ ꯁꯛꯔꯁꯨ ꯃꯄꯥꯟꯗ ꯁꯛꯑꯁꯨ ꯏꯁꯩꯅ ꯑꯗꯨꯕꯨ ꯑꯩꯁꯤ ꯌꯥꯗꯦ ꯑꯩꯒꯤꯁꯨꯀꯣ ꯑꯩꯁꯨ ꯏꯁꯩ ꯁꯛꯅꯤꯡꯕꯅ ꯂꯣꯏꯔꯦ ꯑꯩꯁꯨ ꯇ꯭ꯔꯥꯏ ꯇꯧꯕꯅꯦꯕ ꯀꯣ ꯑꯗꯨ ꯌꯥꯗꯕ ꯌꯥꯔꯕꯗꯤ ꯑꯩ ꯏꯁꯥ ꯁꯛꯔꯒ ꯏꯁꯥꯅ ꯁꯛꯔꯒ ꯏꯁꯥꯅ ꯁꯛꯄꯗ ꯔꯦꯀꯣꯔꯠ ꯇꯧꯔꯒ ꯑꯃꯨꯛꯀ ꯊꯝꯂꯝꯕ ꯑꯗꯨꯒ ꯀꯩ ꯍꯥꯏꯁꯤꯔ ꯇꯥꯕ ꯑꯗꯨ ꯃꯇꯝꯗꯗꯤ ꯇꯥ ꯌꯥꯗꯔ꯭ꯦ ꯑꯁꯦꯡꯕꯅꯦ ꯑꯩ ꯏꯁꯤꯡ ꯌꯥꯝ ꯁꯛꯅꯩ ꯏꯁꯩ ꯌꯥꯝ ꯁꯛꯅꯤꯡꯕꯅꯦꯕꯀꯣ ꯑꯗꯣ ꯑꯩꯒꯤ ꯂꯣꯟ ꯑꯗꯨꯒ ꯑꯩꯒꯤ ꯁꯛꯄꯒꯤ ꯁꯤꯁꯇꯝꯗꯣ ꯌꯥꯗꯕꯀꯣ ꯑꯗꯨꯒꯤꯅꯦ ꯅꯈꯣꯏꯗꯤ ꯀꯔꯤ ꯍꯥꯢꯁꯤꯔ ꯁꯛꯄ ꯌꯥꯝ ꯅꯨꯡꯉꯥꯏꯒꯅꯤ ꯅꯈꯣꯏꯗꯤ ꯗꯥꯥꯟꯁ ꯀꯨꯝꯕ ꯏꯁꯩ ꯁꯛ
ꯍꯩꯠ ꯀꯥꯏꯗꯒꯤ ꯄꯨꯟꯁꯤꯒꯤ ꯇꯧꯔꯣꯏ ꯗꯥꯟꯁꯇꯤ
ꯅꯨꯄꯤꯁꯤꯡꯁꯦ ꯁꯨꯃꯥꯏꯅ ꯇꯧꯏꯅꯦ
ꯁ꯭ꯀꯨꯜꯗ ꯅꯝꯗꯅ ꯑꯝ ꯅꯣꯡꯃꯗꯤ ꯗꯥꯥꯟꯁ ꯇꯧꯋꯦ ꯑꯗꯨꯁꯨ ꯄꯨꯂꯞ ꯇꯧꯕ ꯑꯣꯖꯥꯒꯩꯅ ꯌꯥꯗꯕ ꯗꯥꯟꯁ ꯇꯧꯕ ꯌꯥꯗꯕꯒꯩꯗꯣ ꯗꯁꯕꯤꯟ ꯈꯨꯟꯍꯅꯤ ꯍꯥꯏꯕ ꯑꯗꯨꯗ ꯑꯗꯨꯗ ꯑꯣꯏꯅ ꯗꯥꯟꯁ ꯇꯧꯋꯦꯅꯦ ꯂꯥꯛꯔꯒ ꯀꯣꯟ
ꯅꯨꯡꯉꯥꯏꯕꯅꯤ ꯅꯨꯡꯉꯥꯏ ꯍꯥꯏꯁ꯭ꯀꯨꯜꯒꯤ ꯄꯨꯟꯁꯤ ꯍꯥꯏꯕꯁꯤ ꯅꯨꯡꯉꯥꯏꯕꯅꯤꯗ
ꯎꯝ
ꯑꯩꯈꯣꯏꯁꯨ ꯍꯥꯏꯁ꯭ꯀꯨꯜꯒꯤ ꯍꯧꯖꯤꯛꯇꯤ ꯍꯥꯏꯁ꯭ꯀꯨꯜꯒꯤ ꯄꯨꯟꯁꯤꯗꯤ ꯂꯣꯏꯈ꯭ꯔꯦꯕꯀꯣ ꯑꯗꯨꯒꯤ
ꯑꯥ
ꯅꯍꯥꯟꯒꯨꯝꯕ ꯑꯩꯈꯣꯏ ꯂꯩꯕ ꯀ꯭ꯂꯥꯁ ꯑꯦꯠ ꯅꯥꯏꯟ ꯇꯦꯟ ꯀꯨꯝꯕ ꯃꯇꯝꯗꯀꯣ ꯑꯩꯈꯣꯏꯅ ꯅꯨꯡꯉꯥꯏꯔꯒ ꯍꯥꯏꯕꯗꯤ ꯍꯧꯖꯤꯛ ꯀꯥꯟꯁꯦ ꯍꯣꯏ ꯑꯗꯨ ꯆꯨꯝꯃꯦ ꯑꯗꯨꯕꯨ ꯑꯩꯈꯣꯏꯅ ꯑꯗꯨ ꯀ꯭ꯂꯥꯁꯦꯁꯦ ꯑꯩꯠ ꯅꯥꯏꯟ ꯇꯦꯟ ꯀꯥꯕ ꯃꯇꯝꯗ ꯑꯗꯨꯒ ꯁꯨꯃꯥꯏꯅ ꯇꯧꯕ ꯃꯇꯝꯗ ꯌꯥꯝ ꯁꯥꯊꯤꯕ ꯍꯥꯏꯕꯗꯤ ꯀ꯭ꯂꯥꯁ ꯁꯤꯡꯁꯦ ꯑꯥ ꯂꯣꯟꯅ ꯂꯣꯟꯅ ꯑꯃꯨꯛꯀ ꯆꯠꯕꯀꯣ ꯑꯗꯨꯒ ꯀ꯭ꯂꯥꯁꯁꯦ ꯕꯪ ꯇꯧꯕ ꯑꯗꯨ ꯁꯨꯃꯥꯏꯅ ꯇꯧꯋꯦꯕ ꯀꯣ ꯑꯗꯨꯒꯤ ꯄꯨꯟꯁꯤꯁꯦ ꯅꯤꯡꯁꯤꯡꯂ ꯌꯥꯝ
ꯑꯥ ꯌꯥꯝ ꯅꯨꯡꯁꯤꯕ ꯑꯥ ꯑꯩꯈꯣꯏ ꯈꯨꯟꯒꯤ ꯁ꯭ꯀꯨꯜꯗ ꯀꯥꯕꯗꯣ ꯑꯁ ꯌꯥꯝ ꯅꯨꯡꯉꯥꯏ ꯕ꯭ꯔꯦꯛ ꯕ꯭ꯔꯦꯛ ꯁꯨꯇꯤ ꯊꯥꯔꯀꯥꯟꯗ ꯑꯃꯨꯛ ꯑꯣꯖꯥꯈꯩꯒ ꯃꯥꯔꯕꯜ ꯀꯥꯞꯈꯥꯏꯒ ꯑꯃꯨꯛꯀ ꯕꯜꯣ ꯂꯪꯉꯒ ꯁꯥꯟꯅꯕꯗꯣ ꯑꯗꯨ ꯁꯥꯟꯅꯕ ꯑꯁ ꯑꯗꯨꯗꯣ ꯌꯥꯝ ꯅꯤꯡꯁꯤꯡꯉꯦꯕ ꯃꯇꯝꯗꯨ